ꯎꯝ ꯉꯥꯗꯤ ꯀꯨꯏꯅ ꯐꯨꯠꯇ꯭ꯔꯁꯨ ꯌꯥꯕ ꯅꯠꯇ꯭ꯔꯣ
ꯑꯗꯨꯝ ꯍꯣꯏ ꯌꯥꯝ ꯀꯥꯅ ꯀꯨꯏꯗ꯭ꯔꯁꯨ ꯌꯥꯏꯗ ꯃꯆꯜꯗꯣ ꯈꯤꯇꯪ ꯁꯨꯔꯒꯀꯣ
ꯨꯄꯨꯡ ꯀꯌꯥ ꯊꯣꯡꯕ꯭ꯔꯥ
ꯄꯨꯡ ꯐꯥꯔꯣꯏꯗ ꯉꯥꯗꯤ
ꯑ
ꯃꯔꯣꯏ ꯃꯄꯥꯡ ꯁꯨꯅ ꯍꯥꯞꯄꯒ ꯉꯧꯔꯒ ꯑꯗꯨꯝ
ꯑꯣ ꯑꯗꯣ ꯑꯩ ꯉꯥ ꯊꯣꯡꯕ ꯍꯩꯇꯦ
ꯎꯝ ꯉꯥ ꯊꯣꯡꯕ ꯂꯨꯕꯅꯦ ꯁꯥ ꯊꯣꯡꯕꯗꯒꯤꯩꯅ ꯂꯨꯕꯅꯦ ꯉꯥ ꯊꯣꯡꯕꯅ
ꯍꯣꯏ ꯁꯥ ꯊꯣꯡꯕꯗꯤ ꯑꯗꯨꯝ ꯀꯩꯅꯣꯝꯃ ꯄꯥꯏꯔꯒ ꯑꯗꯨꯝ ꯇꯧꯕ ꯌꯥꯔꯦꯅ ꯅꯣꯏꯗꯤ ꯀꯩꯅꯣ ꯇꯧꯅꯤ ꯈꯣꯠꯀꯅꯤ ꯇꯧꯔ ꯂꯩꯌꯦꯦꯅ
ꯎꯝ ꯉꯥ ꯊꯣꯡꯕ ꯀꯏ ꯑꯩꯈꯣꯏꯁꯨ ꯀꯨꯏꯗ꯭ꯔꯤꯕ ꯉꯥ ꯊꯣꯡꯕ ꯍꯥꯏꯔꯛꯄꯀꯣ
ꯑ
ꯁꯥꯒꯨꯝꯕ ꯀꯩꯒꯨꯝꯕꯗꯤ ꯑꯗꯨꯝ ꯄꯥꯒꯣꯡ ꯊꯣꯡꯕꯅꯤꯅ
ꯑꯁ ꯅꯣꯏꯅ ꯁꯥ ꯊꯣꯡꯕꯗꯤ ꯍꯥꯎꯇꯦ ꯅꯍꯥꯟ ꯑꯩꯈꯣꯏꯗꯣ ꯏꯃꯥꯟꯅꯕ ꯈꯔꯒ ꯆꯥꯛ ꯆꯥꯏꯌꯦꯕꯀꯣ ꯃꯥꯅ ꯑꯣꯛꯁꯥ ꯊꯣꯡꯕꯤꯕ ꯑꯗꯨ ꯇꯥꯔꯦ ꯏꯃꯥꯟꯅꯕꯤ ꯈꯨꯅꯤ ꯑꯩꯁꯦ ꯌꯥꯝ ꯑꯗꯨ ꯅꯨꯃꯤꯠꯇꯨ ꯌꯥꯝꯅ ꯍꯥꯎ ꯌꯦꯟꯁꯥꯡ ꯃꯤ ꯍꯥ ꯌꯥꯝ ꯍꯥꯞꯄ ꯃꯥꯜꯂꯦꯕ
ꯎꯝ
ꯁ ꯁꯥ ꯀꯛꯄꯁꯨ ꯃꯆꯥ ꯃꯆꯥ ꯑꯣꯏꯅ ꯀꯛꯄꯈꯣ
ꯎꯝ
ꯐꯕ ꯑꯃ ꯂꯩꯕ꯭ꯔ ꯑꯩꯉꯣꯟꯗ ꯑꯩꯗꯣ ꯃꯇꯨꯝ ꯃꯆ ꯁꯥꯗꯦ ꯇꯁꯥꯅꯤꯡꯗꯦ ꯑꯗꯨ
ꯑꯣꯛꯁꯥꯗꯤ ꯍꯥꯎꯈꯤ꯭ꯁꯦ ꯃꯔꯨꯏ ꯑꯣꯏꯅ ꯁ꯭ꯋꯥꯏꯗꯗꯤ ꯁꯥꯁꯦ ꯐꯖꯕ ꯈꯟꯕ ꯍꯩꯇ꯭ꯔꯗꯤ ꯑꯣꯛꯁꯥꯁꯦ ꯍꯥꯎꯔꯣꯏꯕ
ꯑꯁ ꯃꯥꯅ ꯊꯣꯡꯕꯁꯨ ꯁꯣꯏꯕꯒꯤꯅꯦꯗ ꯍꯥꯏꯗꯤ ꯐꯨꯠ ꯐꯨꯠ ꯐꯨꯠ ꯐꯨꯠ ꯐꯨꯠꯂꯒ ꯂꯥꯁꯇ ꯃꯤ ꯈꯤꯇꯪ ꯍꯥꯞꯄ ꯑꯗꯨꯝ ꯎ ꯄꯨꯡ ꯑꯃ ꯍꯦꯟꯅ ꯊꯣꯡꯒꯗꯕꯅꯦꯕ
ꯎ ꯀꯨꯏꯅ ꯑꯗꯨꯝ ꯂꯣ ꯐ꯭ꯔꯦꯝꯗꯅꯦꯀꯣ ꯇꯞꯂꯤ ꯇꯧꯂꯤꯝ ꯊꯣꯡꯒꯗꯕꯅꯤ
ꯑꯩꯉꯣꯟꯗ ꯃꯥꯅ ꯑꯗꯨꯥꯏꯍꯒꯦ ꯅꯪ ꯅꯪꯔꯣꯝꯗ ꯊꯣꯡꯉꯨꯅ ꯍꯥꯎꯕ꯭ꯔꯥ ꯑꯩꯅ ꯊꯃꯧꯅ ꯍꯥꯎꯔꯒ ꯇꯧꯔꯛꯄꯅꯤ ꯑꯩ ꯁꯣ ꯄꯥꯏ ꯂꯩꯇ ꯍ ꯑꯩ ꯁꯣ ꯄꯥꯏ ꯂꯩꯇꯕ ꯍꯦ ꯍ ꯑꯗꯨ
ꯎꯝ ꯍꯥꯎꯋꯦ ꯃꯇꯨꯡꯗꯗꯤ ꯊꯣꯡꯒꯅꯣꯅ ꯍꯥꯎ ꯍꯥꯎ ꯅꯪ ꯊꯟꯝ ꯆꯥꯖ ꯔꯛꯅꯗꯤ
ꯏꯃꯥꯟꯅꯕꯤꯁꯨ ꯃꯥꯁꯨ ꯑꯩꯅ ꯊꯣꯡꯕ ꯑꯗꯨꯝ ꯆꯥꯕ ꯐꯪꯕꯒꯤ ꯃꯣꯏꯒꯤ ꯌꯨꯝꯗꯗꯤ ꯊꯣꯡꯕ ꯌꯥꯗꯦꯕ ꯑꯗꯨꯒꯨꯝꯕ ꯁꯥꯒ ꯑꯦ ꯑꯣ ꯆꯒ ꯁꯟꯁꯥ ꯃꯣꯏ ꯀ ꯆꯟꯅ ꯊꯣꯡꯕ ꯌꯥꯔꯗꯤ ꯍꯥꯏꯅ ꯍꯦꯛ ꯍꯦꯛ ꯊꯣꯡꯉ ꯄꯤꯖꯕꯗꯣ
ꯑ
ꯅꯪꯅ ꯊꯣꯡꯕꯒ ꯁꯤꯅ ꯊꯣꯡꯕ ꯌꯥꯝ ꯃꯍꯥꯎ ꯇꯣꯡꯉꯥꯜꯂꯤꯀꯣ ꯍꯥꯏꯕ ꯃꯥꯖ ꯃꯠꯇꯨꯝ ꯑꯅꯤ ꯌꯨꯝꯒꯤ ꯆꯥꯃ ꯑꯩꯗꯤ ꯑ ꯑꯃ ꯄꯥꯎ ꯆꯥꯗꯦꯗ ꯃꯥꯒꯤ ꯃꯍꯥꯎꯗꯣ ꯃꯨꯟꯗꯕ ꯈꯔ ꯃꯨꯟꯗꯨꯕꯨꯗꯤ ꯌꯥꯝ ꯃꯥꯟꯕ ꯃꯍꯥꯎ ꯑꯣꯏꯅ ꯐꯪꯕ
ꯇꯥꯕꯗ ꯍꯩꯅꯗ꯭ꯔꯦ ꯅꯪ ꯋꯥꯔꯤꯗ ꯏꯁꯥꯗꯗꯤ ꯐꯖꯅ ꯊꯣꯡꯗ꯭ꯔ
ꯀꯟꯅ ꯃꯨꯜꯒꯀꯣ
ꯑꯩꯗꯤ ꯎꯇꯤꯁꯨ ꯊꯣꯡꯕ ꯍꯩꯇꯦ
ꯎꯇꯤ ꯊꯣꯡꯕ ꯈꯔ ꯈꯔꯒꯗꯤ ꯁꯨꯝ ꯇꯝꯃꯣ
ꯀꯃꯥꯏꯅ ꯊꯣꯡꯉꯤꯅꯣ ꯎꯇꯤꯁꯦ
ꯎꯇꯤꯔꯣ ꯑꯁ ꯎꯇꯤꯁꯦ ꯌꯥꯝ ꯁꯥꯡꯉꯤꯗ ꯅꯣꯡꯃ ꯐꯖꯅ ꯂꯤꯕꯤꯈꯤ ꯍꯥꯏꯗꯤꯅꯦ ꯍꯦꯛꯇ ꯁꯤ ꯁꯤꯒꯤ ꯃꯇꯨꯡꯗ ꯁꯤ ꯊꯥꯛꯀꯗꯕꯅꯤ ꯈꯣꯠꯀꯗꯕꯅꯤ ꯍꯦꯛꯇ ꯍꯥꯏꯔꯒꯁꯨ ꯌꯥꯔꯣꯏꯕ ꯏꯁꯥꯅ ꯃꯤꯠꯅ ꯎꯔꯥ ꯆꯥꯡ ꯑꯃ ꯈꯪꯅꯦꯕ ꯁꯤ ꯍꯥꯞꯄ ꯌꯥꯔꯦ ꯍꯥꯞꯄ ꯌꯥꯗ꯭ꯔꯤ
ꯈꯪꯗꯦ ꯎꯇꯤꯁꯦ ꯑꯩꯈꯣꯏꯔꯣꯝꯗꯗꯤ ꯑꯗꯨꯃꯥꯏꯅ ꯍꯥꯏꯅꯕꯅ ꯐꯥꯒꯤꯗꯧꯔꯒ ꯀꯣ
ꯎꯝ
ꯎꯇꯤ ꯊꯣꯡꯕ ꯍꯩꯗꯤ ꯌꯨꯝ ꯄꯥꯟꯕ ꯌꯥꯔꯦ ꯀꯥꯏꯅ
ꯑꯗꯨ ꯅꯪ ꯌꯨꯝ ꯄꯥꯟꯕ ꯌꯥꯗ꯭ꯔꯤꯀꯣ ꯑꯗꯨꯗꯤ
ꯑꯣ ꯑꯩ ꯍꯩꯁꯨ ꯍꯩꯔꯣꯏ ꯄꯥꯜꯂꯁꯨ ꯍꯩꯇꯦꯕ
ꯑꯦ ꯑꯩꯩꯅ ꯇꯥꯛꯄꯤꯅꯦ ꯑꯩꯩꯅ ꯇꯥꯛꯄꯤꯅꯤ ꯅꯤ ꯑꯗꯨꯒ ꯄꯥꯜꯂꯣ ꯍꯦꯛ ꯍꯩꯕꯒ ꯍꯩꯕꯒ ꯅꯣꯡꯉꯥꯟꯕꯒ ꯆꯦꯟꯈ꯭ꯔꯣ
ꯎꯉ ꯑꯩꯈꯣꯏꯗꯤ ꯆꯦꯜꯂꯗꯤ ꯂꯨꯍꯣꯡꯕ ꯌꯥꯔꯣꯏꯌꯦ ꯅꯪ ꯂꯥꯛꯄ ꯌꯥꯔꯔꯣꯏꯌꯦ
ꯑꯣ ꯆꯦꯟꯗꯕꯤꯗ ꯂꯨꯍꯣꯡꯒꯗꯕ ꯀꯣ
ꯍꯣꯏ
ꯎꯝ ꯆꯦꯟꯒꯅꯨ ꯆꯦꯟꯒꯅꯨ ꯑꯗꯨꯗꯤ
ꯆꯦꯔꯗꯤ ꯅꯪ ꯑꯩꯈꯣꯏ ꯈꯨꯟꯗ ꯂꯥꯛꯄ ꯐꯪꯗ꯭ꯔꯦꯅ
ꯎꯝ ꯆꯦꯜꯂꯨꯔꯅꯨ ꯑꯗꯨꯗꯤ ꯐꯖꯅ ꯑꯣꯏꯅ ꯒ꯭ꯌꯥꯟ ꯇꯥꯅ
ꯑꯥ ꯅꯣꯏꯒꯤꯗꯤ ꯆꯦꯜꯂꯁꯨ ꯍꯣꯡꯕ
ꯎꯝ ꯎꯝ ꯍꯣꯏ ꯍꯣꯏ ꯍꯣꯏ ꯏꯃꯨꯡ ꯃꯅꯨꯡꯒꯤ ꯃꯇꯨꯡ ꯏꯂꯀꯣ ꯍꯥꯏꯗꯤ ꯅꯨꯄꯤꯒꯤ ꯌꯥꯅꯗ ꯇꯥꯔꯒꯗꯤ ꯃꯇꯨꯡ ꯏꯟꯅ ꯂꯩꯌꯦꯕ ꯆꯦꯜꯂꯁꯨ ꯑꯩꯈꯣꯏꯗꯦ ꯀꯩꯁꯨ ꯀꯥꯏꯗꯦꯗ
ꯍꯣꯡꯕꯗꯕꯨ ꯂꯩꯕꯅꯤꯅ ꯆꯦꯟꯗꯕꯤꯗ ꯑꯗꯨꯝ ꯍꯥꯏꯅꯔꯒ ꯇꯧꯕꯅ ꯁꯝꯗ꯭ꯔꯣ ꯄꯩꯁꯥ ꯍꯦꯟꯅ ꯇꯤꯡꯕ꯭ꯔꯣ ꯀꯃꯥꯏꯅ ꯇꯧꯕ꯭ꯔꯣ
ꯑꯗꯨꯝ ꯄꯩꯁꯥꯁꯦ ꯍꯥꯏꯔꯛꯂ ꯑꯗꯨꯝ ꯃꯥꯟꯅꯩꯗ ꯆꯦꯟꯗꯕꯤꯗ ꯑꯩꯈꯣꯏꯒꯤ ꯍꯥꯏꯕ ꯈꯣꯠꯄ ꯆꯠꯄꯗꯨꯁꯨ ꯑꯗꯨꯝ ꯄꯣꯠ ꯆꯩꯩ ꯃꯌꯥꯝ ꯄꯨꯗꯣꯏꯅꯤꯗꯅꯀꯣ ꯑꯗꯒꯤ ꯆꯦꯟꯕꯒꯤꯁꯨ ꯆꯦꯟꯕ ꯅꯨꯄꯤꯗ ꯊꯤꯟꯕꯗ ꯄꯣꯠꯆꯩ ꯃꯌꯥꯝ ꯄꯨꯗꯣꯏꯅꯦ ꯑꯗꯣ ꯑꯄꯥꯝ ꯑꯄꯥꯝꯕꯒꯤ ꯃꯇꯨꯡ ꯏꯜꯂꯦꯗꯣ ꯃꯤꯅ ꯆꯦꯟꯕꯅ ꯍꯦꯟꯅ ꯄꯥꯝꯃꯦ ꯍꯥꯏꯕꯁꯨ ꯂꯩ ꯑꯗꯒꯤ ꯆꯦꯟꯗꯕꯤꯗ ꯍꯥꯏꯅ ꯁꯤꯡꯅꯅ ꯂꯨꯍꯣꯡꯕ ꯍꯥꯏꯗꯤ ꯈꯪꯅ ꯔꯒ ꯑꯍꯜ ꯂꯃꯟꯗ ꯍꯥꯏꯅꯔꯒ ꯀꯣ ꯑꯗꯨꯃꯥꯏꯅ ꯇꯧꯕꯁꯨ ꯂꯩ
ꯅꯪ ꯅ ꯀꯃꯥꯏꯅ ꯇꯧꯗꯣꯏꯅꯣ
ꯑꯩꯔꯣ ꯑꯁ ꯑꯩꯗꯤ ꯅꯨꯄꯤꯒ ꯊꯤꯒꯤꯔꯣꯏꯗ ꯈꯤꯇꯪ ꯄꯩꯁꯥ ꯄꯅꯨꯡꯁꯥ ꯄꯥꯏꯔꯒ ꯄꯥꯈꯪ ꯑꯣꯏꯅ ꯃꯇꯝ ꯈꯔ ꯀꯨꯏꯅ ꯂꯩꯈꯤꯒꯦ
ꯍꯣꯏꯅꯦ
ꯅꯨꯄꯥꯗꯤ ꯊꯦꯡꯉꯁꯨ ꯌꯥꯏꯗꯅꯀꯣ
ꯍꯣꯏ ꯅꯨꯄꯥꯗꯤ ꯊꯥꯔꯇꯤ ꯐꯥꯏꯚ ꯊꯥꯔꯇꯤ ꯁꯤꯛꯁꯇ ꯐꯖꯔꯤꯅꯦ
ꯑꯗꯨꯅ ꯑꯩ ꯆꯍꯤ ꯇꯔꯥꯃꯨꯛ ꯂꯩꯔꯒ ꯄꯩꯁꯥ ꯈꯔ ꯄꯥꯏꯔꯒ ꯂꯩꯁꯥꯕꯤ ꯐꯖꯕ ꯑꯃ ꯂꯧꯔ ꯂꯣꯏꯔꯦ
ꯍꯣꯏ ꯑꯉꯥꯡ ꯑꯃ ꯂꯧꯕ ꯌꯥꯔꯦ ꯍꯣꯏ ꯁꯤ ꯄꯥꯈꯪꯁꯤꯗꯤ ꯑꯉꯥꯡ ꯌꯥꯝ ꯄꯥꯅꯦꯀꯣ
ꯑꯗꯨꯝ ꯆꯍꯤ ꯃꯥꯟꯅꯕꯁꯤ ꯅꯨꯄꯤ ꯆꯍꯤ ꯃꯥꯟꯅꯕꯁꯦ ꯌꯥꯝꯅ ꯃꯔꯩ ꯃꯔꯥꯡ ꯇꯧꯋꯦꯕꯀꯣ ꯈꯟꯅꯔꯄꯣꯖꯥ ꯍꯥꯏꯦ ꯈꯨꯝꯗ꯭ꯔꯁꯨ ꯌꯥꯕ ꯋꯥꯠꯁꯦ ꯃꯥꯅ ꯅꯨꯄꯤꯗꯨꯅ ꯑꯃꯨꯛ ꯈꯨꯝꯃꯗꯤ ꯑꯃ ꯅꯨꯄꯥꯅ ꯑꯃꯨꯛ ꯁꯥꯎꯒꯠꯂꯛꯀꯅꯤꯀꯣ ꯑꯗꯨꯒꯤ ꯈꯤꯇꯪ ꯅꯨꯄꯥ ꯆꯍꯤ ꯈꯤꯇꯪ ꯍꯜꯂꯗꯤ ꯑꯗꯨꯃꯥꯏꯅ ꯑꯗꯨꯗ ꯀꯩꯅꯠꯇ ꯎꯝ ꯑꯩꯈꯣꯏꯁꯨ ꯑꯉꯥꯡ ꯉꯥꯏꯔꯤꯅꯤ
ꯑꯉꯥꯡ ꯉꯔꯤꯅꯤ ꯍꯥꯏꯕ ꯇꯥꯏ ꯍꯧꯖꯤꯛ ꯅꯪꯒꯤꯁꯦ ꯑꯉꯥꯡ ꯀ꯭ꯂꯥꯁ ꯁꯦꯚꯦꯟꯒꯨꯝꯕ
ꯑꯗꯨꯅꯦ ꯍꯣꯏ ꯃꯣꯏꯅ ꯍꯌꯦꯡ ꯀꯣꯂꯦꯖꯀ ꯂ ꯍꯦꯛ ꯂꯣꯏꯔꯛꯄꯒꯀꯣ ꯑꯩꯈꯣꯏꯅ ꯆꯍꯤ ꯀꯨꯟꯊ꯭ꯔꯥ ꯃꯉꯥꯃꯨꯛ ꯆꯨꯔꯛꯄꯒ ꯑꯗꯨꯝ
ꯍꯣꯏ ꯆꯞ ꯆꯥꯔꯦ ꯍꯥꯏꯕꯖ ꯍꯧꯖꯤꯛꯀꯗꯤ ꯏꯔꯥꯡꯒ ꯇꯝꯕꯤꯔꯨꯅꯣ ꯑꯉꯥꯡ ꯀ꯭ꯂꯥꯁ ꯁꯚꯦꯟꯗ ꯅꯪ
ꯑꯦꯗꯤ ꯇ ꯃꯤ ꯅ ꯅꯨꯄꯤꯗꯤ ꯅꯪꯒꯤ ꯃꯇꯝꯁꯦ ꯃꯥꯡꯕꯒꯤ ꯑꯦꯀꯣ ꯑꯩꯅ ꯀꯥꯟꯅꯕ ꯈꯣꯠꯄꯗ ꯑꯗꯨꯗꯤ ꯊꯥꯏꯅ ꯁ꯭ꯀꯨꯜ ꯃꯇꯝꯗꯁꯨ ꯀꯟꯅ ꯇꯧ ꯇꯤꯟꯕꯅꯤꯅ ꯃꯇꯝꯁꯨ ꯃꯥꯡꯉ
ꯎꯝ ꯀꯥ ꯀ ꯅꯗ꯭ꯔꯦ ꯍꯥꯏꯌꯣ
ꯑꯩꯈꯣꯏꯅ ꯇꯥꯟ ꯅꯨꯄꯤ ꯑꯃꯨꯛ ꯌꯥ꯭ꯔ
ꯆꯃꯥꯏꯗ ꯍꯧꯗꯤ
ꯎꯝ ꯃꯇꯥꯡ ꯆꯥꯔꯀꯥꯟꯗ ꯇꯧꯦꯕꯅꯤ
ꯍꯣꯏ ꯑꯩꯈꯣꯏꯒꯤ ꯂꯩꯕꯥꯛꯇꯕꯨ ꯇꯝꯃꯗꯤ ꯑꯗꯨꯝ ꯊꯦꯡꯉꯁꯨ ꯊꯦꯡꯅꯗꯤ ꯊꯦꯡꯅꯔꯛꯀꯅꯤꯀꯣ
ꯎꯝ
ꯑꯗꯨꯒꯤꯕ ꯍꯥꯏꯔꯗꯤ
ꯅꯪꯗꯤ ꯆꯍꯤ ꯀꯌꯥꯗ ꯌꯨꯝ ꯄꯥꯟꯒꯦꯔꯥ
ꯑꯩꯗꯤ ꯀꯨꯟ ꯇꯔꯨꯛ ꯇꯔꯦꯠ ꯅꯤꯄꯥꯟ ꯀꯨꯟꯊ꯭ꯔꯥ ꯌꯧꯗ꯭ꯔꯤꯉꯩꯗꯤ ꯄꯖꯔꯥ ꯈꯜꯂꯦ ꯌꯧꯔꯝꯗꯥꯏ ꯑꯗꯨꯒꯨꯝꯕ ꯎꯝ ꯀꯨꯟꯊ꯭ꯔꯥ ꯍꯦꯟꯈ꯭ꯔꯗꯤ ꯌꯥꯗꯦꯕ
ꯎꯝ
ꯃꯤꯅꯁꯨ ꯑꯗꯨꯝ ꯀꯩꯅꯣ ꯊꯦꯡꯅ ꯄꯥꯜꯂꯛꯄꯁꯤꯅꯕꯨ ꯑꯗꯨꯝ ꯐꯖꯗꯦꯅ ꯌꯨꯝꯗ ꯂꯩꯕꯁꯨ ꯃꯤꯅꯁꯨ ꯋꯥ ꯌꯥꯝ ꯉꯥꯡꯉꯦꯕ
ꯃꯥꯅꯤ ꯃꯥꯅꯦ
ꯌꯥꯔꯦꯅꯦ ꯏꯆꯦꯈꯣꯏꯁꯨ ꯃꯣꯏ ꯑꯗꯨꯝ ꯉꯥꯡꯉꯤꯅꯦ ꯃꯤꯅ
ꯎꯝ ꯅꯣꯏꯁꯦ ꯍꯧꯖꯤꯛ ꯄꯥꯟꯕꯩ ꯃꯇꯝ ꯌꯧꯔꯛꯑꯕ
ꯍꯣꯏ ꯈꯔ ꯈꯔꯗꯤ ꯌꯧꯔꯛꯑꯦ ꯑꯗꯨꯒꯤ
ꯅꯪ ꯑꯃꯨꯛ ꯍꯥꯟꯈꯤꯅꯤꯀꯣ ꯅꯣꯏꯁꯤꯗ
ꯇꯧꯔꯣꯏꯗ ꯃꯣꯏꯅ ꯍꯥꯟꯅ ꯍꯥꯟꯈꯤꯅꯤꯅ ꯑꯩꯕꯨꯗꯤ ꯍꯧꯖꯤꯛ ꯋꯥꯈꯜꯗ ꯄꯥꯅꯤꯡꯕ ꯐꯥꯎꯗꯦ ꯍꯧ ꯉꯟꯅ ꯍꯧꯒꯠꯅꯤꯉꯥꯏꯇꯜꯂꯦ ꯑꯗꯨ ꯍꯥꯏꯔꯒ ꯑꯩꯈꯣꯏ ꯑꯣꯖꯥ ꯑꯃ ꯅꯤꯡꯁꯤꯡꯉꯦ ꯑꯩꯅ ꯀꯣꯂꯦꯖ ꯀꯥꯕ ꯃꯇꯝꯗꯀꯣ ꯇꯥꯕ꯭ꯔꯣ ꯇꯥꯕ꯭ꯔꯣ ꯇꯥꯗꯕ꯭ꯔꯣ ꯍꯜꯂꯣ ꯑꯩꯈꯣꯏ ꯑꯣꯖꯥꯅꯀꯣ
ꯑ
ꯈꯣꯏꯖꯥꯗꯣ ꯑ ꯑꯣꯖꯥ ꯑꯍꯟꯅꯅꯦꯕ ꯑꯍꯟ ꯑꯃꯅ ꯃ ꯃꯥ ꯍꯦꯕꯅꯤꯗ ꯑ ꯅꯪꯗꯤ ꯃꯩꯇꯩ ꯅꯨꯄꯥ ꯑꯃ ꯐꯖꯕ ꯑꯩꯁꯦ ꯀꯩꯅꯣ ꯈꯔ ꯃꯥꯜꯂꯦ ꯍꯥꯏꯕꯅꯦꯕ ꯑꯩꯈꯣꯏꯒꯤ ꯃꯤ ꯃꯥꯟꯗꯦ ꯍꯥꯏꯕꯅꯦꯕꯀꯣ ꯑꯣꯖꯥꯅꯀꯣ ꯑꯗꯨꯝ ꯃꯥꯟꯗꯦ ꯅꯪꯗꯤ ꯀꯩꯅꯣ ꯅꯣꯏꯒꯤꯗꯣ ꯑꯃ ꯊꯤꯔꯦ ꯑꯩ ꯀꯧ ꯂꯩꯔꯣ ꯍꯥꯏꯕꯅꯦꯕꯀꯣ ꯑꯩꯉꯣꯟꯗ ꯑ ꯑꯁ ꯑꯩ ꯅꯪꯗꯤ ꯄ ꯃꯥꯗꯤ ꯑꯩꯈꯣꯏ ꯑꯣꯖꯥꯅ ꯑꯁ ꯑꯩꯗꯤ ꯅꯣꯏ ꯅꯣꯏꯒꯨꯝꯕꯁꯦ ꯂꯣꯟꯁꯦ ꯈꯣꯏꯔꯤ ꯈꯣꯏꯔꯤ ꯉꯥꯡꯒ ꯑꯗꯨꯝ ꯅꯨꯡꯁꯤꯕ ꯐꯥꯎꯋꯦꯅꯦ ꯍꯥꯏꯅ ꯃꯥꯅ ꯐꯥꯒꯤ ꯇꯧꯔꯛꯄꯅꯦꯕ ꯑꯗ ꯑꯩꯈꯣꯏꯅ ꯑꯩꯅ ꯑꯗꯨꯃꯥꯏ ꯍꯥꯏꯕ ꯑꯩꯗꯤ ꯅꯣꯏꯗꯤ ꯅꯣꯏꯁꯦ ꯄꯥꯝꯗꯦ ꯍꯥꯏꯅ ꯍꯥꯏꯕꯀꯣ ꯑꯗꯨꯃꯅ ꯀꯩꯒꯤꯅꯣ ꯍꯥꯏꯕ ꯍꯥꯏꯅꯦ ꯅꯣꯏꯒꯤꯗꯤ ꯌꯥꯝ ꯇꯜꯂꯁꯨ ꯉꯟꯅ ꯍꯧꯒꯠꯂꯒ ꯆꯛ ꯆꯥꯛ ꯊꯣꯡꯑꯒ ꯏꯔꯨꯔ ꯂꯩꯕꯗꯣ ꯌꯥꯝ ꯇꯠꯂꯦ ꯍꯥꯏꯕꯤꯕ ꯑꯣꯖꯥ ꯐꯖꯅ ꯅꯣꯛꯄꯅꯦ ꯑꯩꯉꯣꯟꯗ
ꯑꯣꯖꯥꯅ ꯑ ꯑꯦ ꯑꯗꯨꯁꯨ ꯌꯥꯏꯌꯦꯅꯦ ꯅꯪꯒꯤ ꯋꯥꯗꯨꯁꯨ ꯁ ꯅꯪꯅ ꯇꯜꯂꯤꯁꯦ ꯆꯥꯛ ꯌꯦꯟꯁꯥꯡ ꯊꯣꯡ ꯉꯟꯅ ꯏꯔꯨꯕꯗꯣ ꯑꯩꯈꯣꯏꯁ ꯇꯧꯗꯦꯅ
ꯍꯣꯏ
ꯑꯗꯨꯒꯤꯅꯤꯗ ꯅꯣꯏꯗꯤ ꯑꯗꯨꯗꯤ ꯌꯥꯝ ꯐꯩ ꯉ ꯅꯅꯥꯎꯒꯠꯂ ꯑꯁ ꯏꯪ ꯏꯪꯕ ꯃꯇꯝꯗꯤ ꯀꯩꯗꯧꯗꯣꯏꯅꯣ ꯅꯤꯡꯊꯝꯊꯥꯗꯤ
ꯈꯪꯗꯦꯗ ꯑꯩꯈꯣꯏꯗꯤ ꯑꯩꯈꯣꯏ ꯃꯥꯃꯥꯁꯨ ꯑꯗꯨꯝ ꯉꯟꯅꯕ ꯑꯗꯨꯝ ꯍꯧꯒꯠꯂꯛꯂꯦꯕꯀꯣ
ꯑꯣ
ꯑꯗꯨꯃ ꯑꯩꯈꯣꯏꯒꯤ ꯏꯆꯥꯥꯛ ꯏꯁꯤꯡ ꯇꯧꯔꯃꯒ ꯑꯗꯨꯃ ꯁ꯭ꯀꯨꯜ ꯀꯩꯀꯩ ꯆꯠꯄ ꯂꯥꯞꯄꯕ ꯃꯥꯥꯏ ꯁ꯭ꯀꯨꯜ ꯆꯤꯡꯗ ꯇꯥꯕꯩꯀꯣ
ꯎꯝ
ꯅꯣꯏꯇꯣ ꯑꯣꯆ ꯀꯂꯤ ꯆꯇ꯭ꯔ
ꯑꯗꯨꯝ ꯉꯟꯅꯒꯋꯥꯏ ꯍꯧꯒꯠꯂꯒ ꯏꯔꯨꯕ ꯏꯔꯨꯔꯤꯅꯣ ꯍꯥꯏꯕ ꯏ ꯁꯤꯃꯨꯛ ꯌꯦꯡꯕ ꯀꯥꯟꯗ
ꯑꯗꯨ ꯅꯨꯡꯗꯤ ꯅꯨꯡꯉꯥꯏꯔꯦ ꯍꯛꯆꯥꯡꯗꯤ ꯍꯥꯏꯗꯤ ꯐꯤꯠꯅꯦꯁꯀꯤ ꯍꯛꯆꯥꯡ ꯌꯥꯝ ꯅꯨꯡꯉꯥꯏꯈꯤ ꯍꯥꯏꯗꯤ ꯑꯌꯨꯛꯇꯒ ꯉꯟꯅ ꯍꯧꯒꯠꯂꯒ ꯑꯌꯨꯛꯖꯧꯀꯥꯟꯅ ꯍꯥꯏꯗꯅꯀꯣ ꯃꯣꯔꯅꯤꯡ ꯁꯣꯋꯔꯁꯦ
ꯎꯝ
ꯑꯩꯈꯣꯏꯅ ꯁꯨꯝ ꯀꯩꯅꯣ ꯇꯧꯔꯒ ꯅꯣꯡ ꯈꯥꯗꯣꯛ ꯇꯥꯜꯂꯛꯄꯗꯨꯒꯤ ꯁꯨꯝ ꯇꯟꯕ ꯋꯥꯅꯦꯕ ꯁꯨꯝ ꯇꯧꯈꯤꯕ ꯃꯤꯗꯨꯗꯤ ꯑꯗꯨꯝ ꯍꯛꯆꯥꯡ ꯐ꯭ꯔꯦꯁ ꯑꯣꯏꯔꯒ ꯂꯩꯕꯗ ꯍꯥꯏꯇꯥꯔꯦ
ꯑꯩꯗꯤ ꯑꯗꯨ ꯁꯨꯡꯉꯝ ꯉꯝꯗꯧ ꯃꯥꯟꯗꯦ
ꯑꯣ ꯍꯌꯦꯡ ꯅꯪꯁꯨ ꯑꯍꯟ ꯑꯣꯏꯔꯀꯥꯟꯗ ꯑꯗꯨꯝ ꯉꯜ ꯍꯧꯒꯠꯂꯒ ꯏꯔꯨꯖꯅꯤꯡꯉꯛꯇꯅꯤꯌꯦ ꯅꯪ ꯍꯥꯏꯗꯤ ꯌꯨꯝꯗ ꯍꯥꯏꯗ꯭ꯔꯁꯨꯀꯣ ꯃꯁꯥꯗ ꯅꯨꯡꯉꯥꯏꯅꯕ ꯈꯣꯠꯅꯕ ꯍꯥꯏꯗꯤ ꯊꯕꯛ ꯏꯪꯈꯥꯡ ꯆꯠꯂꯗꯤ ꯅꯨꯄꯤꯒꯤꯗꯤ ꯏꯔꯨꯗꯕ ꯃꯇꯝꯁꯨ ꯍꯦꯛ ꯆꯤꯜꯂꯛꯀꯗꯣꯏꯅꯦꯕꯀꯣ
ꯍꯣꯏ
ꯀꯥꯟ ꯊꯒꯠꯂꯛꯧꯕ
ꯑꯗꯨ ꯑꯗꯨ ꯅꯨꯡꯊꯤꯟ ꯑꯃꯨꯛ ꯂꯨꯔꯔꯣꯏ
ꯪ ꯂꯨꯗ꯭ꯔꯁꯨ ꯌꯥꯔꯦ ꯁꯥꯔꯅ ꯂꯨꯔꯁꯨ ꯌꯥꯏ
ꯑꯣꯥꯏ ꯈꯣꯏꯖ ꯅꯨꯡꯊꯤꯟ ꯅꯨꯡꯊꯤꯟꯗꯥ ꯈꯇ ꯂꯨꯋꯦ ꯑꯗꯨꯝ ꯎꯝ ꯄꯨꯡ ꯑꯌꯥ ꯃꯃꯤꯡꯅ ꯏꯔꯨꯅꯔꯤꯁꯦ ꯑꯩꯈꯣꯏ ꯄꯨꯡ ꯃꯔꯤ ꯃꯉꯥ ꯑꯗꯨꯋꯥꯏ ꯂꯨꯅꯔꯦ
ꯏꯚꯤꯅꯤꯡꯗ
ꯑꯧ ꯏꯚꯤꯅꯤꯡꯅ ꯑꯗꯨꯝ ꯅꯨꯡꯊꯤꯜꯗ ꯑꯗꯨꯝ ꯂꯣꯏꯔꯦ
ꯎꯝ ꯎꯝ
ꯉꯟꯅꯗꯤ ꯉꯟꯅ ꯂꯨꯗꯦꯗ ꯑꯩꯈꯣꯏꯗꯤ
ꯎꯝ
ꯀꯩꯅꯣ ꯆꯠꯅꯗꯕ꯭ꯔꯥ ꯀꯩꯅꯣꯝꯃ ꯇꯧꯋꯦ ꯆ ꯆ ꯂꯨꯗꯤ ꯂꯨꯗ
ꯑꯩꯅ ꯂꯥꯏ ꯈꯣꯏꯔꯝꯕ ꯀꯩ ꯇꯧꯋꯤꯗꯅꯣ
ꯍꯣꯏ ꯍꯣꯏ
ꯑꯗꯨꯗ ꯆ ꯏꯔꯖꯔꯒ
ꯑ ꯁꯥꯟꯅꯨꯝ ꯐ ꯎꯝ ꯑꯗꯨ ꯅꯣꯏꯒꯤ ꯅꯣꯏꯒꯤ ꯃꯤꯅ ꯑꯩꯈꯣꯏ ꯑꯩꯈꯣꯏ ꯑꯩꯈꯣꯏꯒꯤ ꯀꯩꯅꯣ ꯅꯤꯡꯔꯛꯄꯗꯣ
ꯎꯝ
ꯌꯥꯝꯅ ꯁꯦꯡꯅ ꯅꯤꯡꯉꯦꯕ ꯅꯣꯏ ꯐꯥꯎꯗꯤ
ꯍꯥꯏꯕꯗꯤ ꯑꯩꯈꯣꯏꯗꯤ ꯍꯦꯟꯅ ꯅꯤꯡꯕ ꯃꯤꯗꯣ ꯈꯪꯕ꯭ꯔꯥ ꯌꯥꯝꯅ ꯁꯦꯡꯅ ꯅꯤꯡꯕ ꯑꯣꯏꯌꯦꯕ ꯏꯃꯥꯟꯅꯕ ꯑꯃ ꯂꯩꯌꯦ ꯀꯩꯅꯣꯔꯣꯝꯗꯒꯤ ꯅꯣꯏ ꯏꯝꯐꯥꯜꯒꯤ ꯅꯣꯏ ꯒꯤ ꯃꯈꯥꯔꯣꯝꯗꯒꯤꯀꯣ
ꯑꯥ
ꯃꯥꯅꯤ ꯅꯤꯡꯕꯅꯦꯍꯦ ꯑꯗꯨ ꯃꯥ ꯇꯤꯟꯅꯕ ꯌꯥꯝ ꯅꯨꯡꯉꯥꯏꯕ ꯃꯥ ꯍꯥꯏꯕꯤꯌꯔꯥ
ꯑꯥ
ꯅꯣꯏꯗꯤ ꯑꯌꯥꯝꯕ ꯆꯤꯟꯁꯦ ꯈꯔ ꯐꯖꯅ